ꯍꯜꯂꯣ ꯇꯥꯕ꯭ꯔꯣ
ꯇꯥꯔꯦ
ꯀꯩ ꯇꯧꯔꯤꯒꯦ
ꯀꯩꯁꯨ ꯇꯧꯗꯦ ꯆꯥꯛ ꯆꯥꯔꯕ꯭ꯔꯣ
ꯆꯥꯈ꯭ꯔꯦ ꯅꯣꯏꯗꯤ
ꯑꯩꯁꯨ ꯆꯥꯈ꯭ꯔꯦ ꯆꯥꯛꯁꯨ ꯆꯥꯈ꯭ꯔꯦ ꯏꯁꯤꯡꯁꯨ ꯊꯛꯈ꯭ꯔꯦ
ꯑꯣ ꯀꯩ ꯃꯊꯦꯜ ꯆꯥꯕ꯭ꯔꯣ
ꯇꯔꯦ
ꯍꯥꯥ ꯀꯔꯤ ꯏꯟꯖꯡ ꯃꯊꯦꯜ
ꯑꯂꯨꯁꯨ ꯆꯥꯏ ꯏꯁꯤꯡꯁꯨ ꯆꯥꯏ
ꯍꯧꯒꯅꯤ ꯎꯝ
ꯍꯥꯎꯔꯦ ꯍꯥꯎꯔꯦ ꯌꯥꯝ ꯍꯥꯎꯔꯦ
ꯋꯥꯔꯤ ꯂꯤꯔꯛꯑꯣ
ꯀꯔꯤ ꯍꯥꯏꯒꯦꯔꯣ
ꯀꯔꯤ ꯋꯥꯔꯤꯅꯣ ꯋꯥꯔꯤ ꯑꯃ ꯂꯤꯔꯛꯑꯣ ꯕꯨꯠꯀꯤ ꯋꯥꯔꯤꯒꯨꯝꯕ ꯅꯨꯡꯗꯥꯡ ꯑꯣꯏꯕꯅꯤꯅ ꯋꯥꯔꯤ ꯂꯤꯔꯛꯑꯣ
ꯀꯔꯤ ꯋꯥꯔꯤ ꯑ ꯀꯔꯤ ꯋꯥꯔꯤ ꯍꯥꯏꯌꯦ ꯀꯔꯤ ꯋꯥꯔꯤ ꯄꯝ꯭ꯕꯔꯣ
ꯇꯨꯃꯝꯗꯥꯏꯒꯤ ꯅꯪꯒꯤ ꯕꯨꯠ ꯋꯥꯔꯤꯒꯨꯝꯕ ꯔꯤꯔꯛꯑꯣ
ꯑꯩꯒꯤ ꯕꯨꯠ
ꯅꯪꯅ ꯅꯉꯣꯟꯗ ꯊꯣꯛꯈꯤꯕꯗꯣ ꯊꯧꯗꯣꯛꯒꯨꯝꯕ ꯇꯝꯅꯕꯒꯨꯝꯕ ꯑꯗꯨꯒꯨꯝꯕ
ꯑ ꯍꯩꯕ ꯍꯩꯇꯦꯗ
ꯑꯣ ꯁꯤꯐꯧ ꯍꯩꯇꯔ꯭ꯗꯤ ꯂꯣꯏꯔꯦ
ꯅꯪꯅꯥ ꯂꯤꯕꯤꯌꯣ ꯅꯪꯅꯥ ꯂꯤꯕꯤꯌꯣ
ꯃꯊꯥꯏ ꯊꯥꯏꯅ ꯃꯃꯥꯡꯉꯩꯗ ꯈꯨꯝꯗꯦꯁꯤ ꯋꯥꯔꯤ ꯂꯤꯕ ꯅꯨꯡꯉꯥꯏꯔꯣꯏ
ꯃꯊꯥꯏ ꯊꯥꯏꯅ ꯃꯃꯥꯡꯉꯩꯗ
ꯃꯊꯥꯏ ꯊꯥꯏ
ꯍꯣꯏ ꯍꯥꯏꯌꯣ
ꯍꯣꯏ ꯍꯣꯏ
ꯅꯨꯄꯤ ꯃꯆꯥ ꯑꯃ ꯂꯩꯔꯝꯃꯦ
ꯀꯩꯗ
ꯊꯥꯏꯅ ꯃꯃꯥꯡꯗ
ꯅꯨꯄꯤ ꯃꯆꯥ ꯂꯩꯔꯝꯃꯦꯕꯥ
ꯅꯨꯄꯤꯃꯆꯥꯗꯨꯅ ꯅꯨꯄꯥ ꯑꯃꯕꯨ ꯅꯨꯡꯁꯤꯕ
ꯑꯣ
ꯑꯗꯨ ꯐꯣꯡꯗꯣꯛꯄꯗꯤ ꯉꯝꯗꯕ
ꯍꯥꯥ
ꯑꯗꯨ ꯐꯣꯡꯗꯣꯛꯄꯗꯤ ꯉꯝꯗꯕ
ꯑꯣ ꯑꯗꯨ ꯑꯣ
ꯅꯨꯄꯥ ꯃꯆꯥꯗ ꯅꯨꯡꯁꯤꯕꯗꯣ ꯐꯣꯡꯗꯣꯛꯄ ꯉꯝꯗ꯭ꯔꯕ
ꯎꯝ
ꯑꯗꯨꯒꯤ ꯑꯗꯨꯗꯒꯤ ꯅꯨꯄꯤꯗꯨ ꯅꯨꯡꯁꯤ ꯅꯨꯡꯁꯤꯅ ꯍꯣꯡꯗꯣꯛꯄ ꯉꯝꯗ ꯉꯝꯗꯅ ꯂꯩꯕ ꯃꯇꯝꯗ ꯅꯨꯄꯥꯗꯣ ꯅꯨꯄꯤ ꯑꯃ ꯆꯦꯜꯂꯛꯈ꯭ꯔꯦꯕ
ꯑꯣ
ꯑꯗꯨꯒꯤ ꯅꯨꯄꯤꯗꯣ ꯅꯨꯡꯉꯥꯏ ꯅꯨꯡꯉꯥꯏꯗꯕꯅꯤꯅ ꯃꯥꯗꯣ ꯊꯧꯗꯤ ꯌꯥꯜꯂꯒ ꯁꯤꯈ꯭ꯔꯦ ꯍꯥꯏꯌꯦꯕ ꯑꯗꯨꯗ ꯅꯣꯡꯃꯗꯤ ꯃꯥꯅ ꯉꯥꯎꯕ ꯅꯨꯄꯥꯗꯣ
ꯎꯝ
ꯃꯥꯒꯤ ꯅꯨꯄꯤꯗꯣ ꯃꯤꯔꯣꯜꯂꯦꯕ ꯃꯥꯒꯤ ꯄꯨꯛꯇ ꯑꯉꯥꯡ ꯂꯩꯔꯦꯕꯀꯣ ꯑꯗꯨꯗ ꯇꯝꯅꯕꯒꯤ ꯋꯥꯔꯤꯅꯤ ꯑꯩꯅ ꯂꯤꯁꯩ
ꯑꯣ ꯅꯪꯅ ꯂꯤꯌꯣ
ꯁꯨꯃꯥꯏꯅ ꯇꯧꯔꯒ ꯃꯥꯒꯤ ꯃꯥꯆꯥ ꯄꯣꯛꯑꯝꯗꯥꯏꯗ ꯅꯨꯄꯤꯗꯨ ꯃꯥꯒꯤ ꯅꯨꯄꯤꯗ ꯑꯗꯨꯒꯤ ꯕꯨꯠ ꯑꯣꯟꯕ ꯅꯨꯄꯤꯗꯨꯅ ꯃꯉꯣꯟꯗ ꯇꯝꯅꯔꯦꯔꯤꯕ ꯆꯥꯛ ꯊꯣꯡꯕ ꯃꯇꯝꯗ ꯀꯤꯠꯆꯟꯗ ꯂꯩꯔꯒ ꯆꯥꯛꯁꯪꯗ ꯂꯩꯔꯒ ꯃꯝꯕꯒꯤ ꯃ ꯃꯩꯒꯨꯝꯕ ꯃꯨꯠꯄ ꯃꯇꯝꯗꯅꯦ
ꯎꯝ
ꯅꯨꯡꯅ ꯊꯣꯝꯕꯒꯨꯝꯕ ꯅꯠꯇ꯭ꯔꯒ ꯈꯪꯍꯟꯕꯒꯨꯝꯕ ꯇꯧꯈ꯭ꯔꯦꯕ ꯑꯗꯨꯗ ꯃꯥꯒꯤ ꯅꯨꯄꯤꯗꯣ ꯃꯥ ꯈꯪꯃꯟꯕꯗꯒꯤ ꯃꯥꯒꯤ ꯄꯨꯛꯇꯣ ꯌꯥꯩꯈ꯭ꯔꯦꯕ
ꯑꯣ
ꯌꯩꯕꯒꯤ ꯃꯥꯒꯤ ꯑꯉꯥꯡꯗꯣ ꯂꯧꯕ ꯌꯥꯗ꯭ꯔꯦ ꯑꯗꯨꯗ
ꯑꯣ ꯃꯤꯁꯀꯦꯔꯤꯖ ꯇꯧꯈ꯭ꯔꯦ
ꯎꯝ ꯑꯗꯨꯒ ꯃꯥꯗꯣ ꯑꯃꯨꯛ ꯃꯣꯏꯅꯤꯗꯣ ꯌꯥꯝꯅ ꯊꯃꯣꯏ ꯀꯥꯏꯈ꯭ꯔꯦ ꯑꯗꯨꯗ ꯃꯇꯥꯡꯗ ꯃꯣꯏꯗꯨ ꯌꯨꯝ ꯊꯥꯗꯣꯛ ꯑꯒ ꯆꯠꯈ꯭ꯔꯦ ꯃꯇꯝ ꯅꯨꯄꯤꯒꯤ ꯌꯨꯝꯗ ꯂꯩꯕ ꯆꯠꯈ꯭ꯔꯦꯕ ꯑꯗꯨ ꯃꯥꯏꯕꯅ ꯍꯥꯏꯔꯛꯑꯦ ꯅꯣꯏ ꯅꯣꯏꯒꯤ ꯃꯥꯒꯤ ꯃꯥꯒꯤ ꯅꯨꯄꯤꯒꯤ ꯃꯃꯥꯗꯨꯅ ꯃꯥꯏꯕꯒꯨꯝꯕ ꯇꯥꯟꯅꯁꯤ ꯍꯥꯏꯌꯦꯕꯀꯣ
ꯎꯝ
ꯑꯗꯨꯗ ꯇꯥꯟꯅꯈꯔꯦ ꯇꯥꯟꯅꯈ꯭ꯔꯦ ꯇꯥꯟꯅꯕꯗꯨꯗ ꯃꯥꯏꯕꯅ ꯁꯨꯃꯥꯏꯅ ꯍꯥꯏꯔꯛꯑꯦ ꯅꯨꯄꯤ ꯑꯃꯒꯤ ꯊꯋꯥꯏꯅ ꯅꯪꯒꯤ ꯅꯨꯄꯤꯕꯨ ꯀꯣꯏꯁꯦꯟ ꯁꯦꯟꯅꯗꯨꯅ ꯂꯩꯔꯦ ꯑꯗꯨꯒꯤ ꯅꯪ ꯑꯉꯥꯡꯗꯣ ꯃꯥꯡꯈꯤꯕꯁꯨ ꯑꯗꯨꯒꯤꯅꯦ ꯑꯗꯨꯒꯤꯅꯦꯅ ꯁꯨꯃꯥꯏꯅ ꯍꯥꯏꯈ꯭ꯔꯦꯕ
ꯑꯣ ꯀꯤꯖꯩꯗꯥ
ꯅꯨꯄꯤꯒꯤ ꯃꯄꯥꯝꯗꯩ ꯉꯥꯏꯍꯥꯛ ꯂꯩꯗꯨꯅ
ꯎꯝ꯫
ꯈꯔ ꯃꯇꯝ ꯈꯔ ꯂꯩꯔꯒ ꯌꯨꯝꯗ ꯑꯃꯨꯛ ꯍꯜꯂꯛꯑꯦ ꯍꯜꯂꯛꯑꯒ ꯂꯥꯏꯛ ꯂꯥꯏ ꯈꯨꯔꯨꯝꯒꯦ ꯇꯧꯔꯦꯀꯣ
ꯑꯥ
ꯂꯥꯏ ꯈꯨꯔꯨꯝꯒꯤ ꯇꯧꯕ ꯃꯇꯝꯗ ꯃꯥꯏ ꯉꯥꯛꯁꯝꯗꯨꯣ ꯕꯨꯠ ꯅꯨꯨꯕꯤꯗꯨꯅ ꯄꯥꯏꯔꯒ ꯭ꯔ ꯂꯥꯏ ꯈꯨꯔꯨꯝꯃꯤꯉꯩꯗ ꯏꯟꯊꯣꯔꯛꯄ ꯑꯗꯨꯗ ꯑꯩꯅ ꯍꯥꯏꯔꯤꯅ ꯑꯩꯅ ꯂꯤꯒꯁꯦ꯫ ꯁꯟꯅꯜ ꯏꯁꯇꯣꯔꯤꯅꯤꯒꯣ ꯑꯁꯦꯡꯕ ꯅꯠꯇꯦ
ꯄꯅꯤꯡꯉꯦꯀꯣ
ꯑꯦ ꯀꯩ ꯋꯥꯔꯤ ꯁꯥꯟꯅꯗꯔꯕ ꯑꯗꯨ ꯅꯠꯇꯕꯗꯤ
ꯗꯪꯁꯦ ꯑꯩꯗꯤ ꯌꯥꯝ ꯊꯥꯖꯔꯒ
ꯁꯨꯃꯥꯏꯅ ꯇꯧꯕꯅꯤꯅ ꯃꯥꯒꯤ ꯃꯥꯏꯕꯗꯨ ꯈꯪꯉꯒ ꯆꯦꯟꯈ꯭ꯔꯦ ꯑꯗꯨꯒ ꯅꯣꯡꯉꯥꯜꯂꯛꯄ ꯃꯇꯝꯗ ꯃꯥꯏ ꯃꯥꯏꯕꯗꯣ ꯁꯤꯔꯒ ꯂꯩꯔꯝꯃꯦ ꯍꯥꯏꯕꯗꯤ ꯅꯨꯄꯤꯗꯨꯒꯤ ꯊꯋꯥꯏꯗꯨꯅ ꯅꯨꯄꯤꯗꯨꯒꯤ ꯊꯋꯥꯏꯗꯨ ꯊꯋꯥꯏꯗꯨꯅ ꯃꯥꯏꯕꯗꯣ ꯍꯥꯠꯇꯣꯛꯈ꯭ꯔꯦꯕ꯫
ꯑꯣ ꯍꯣ
ꯍꯤꯡꯈꯣꯜꯗꯨ ꯌꯣꯜꯂꯝꯃꯒ ꯍꯤꯡꯈꯣꯜꯗꯨ ꯌꯣꯜꯂꯝꯃꯒ ꯅꯨꯄꯤꯒ ꯅꯣꯏ ꯃꯣꯏꯒꯤ ꯌꯨꯝꯗꯣ ꯊꯥꯗꯣꯛꯑꯒ ꯑꯇꯣꯞꯄꯗ ꯂꯩꯈ꯭ꯔꯦ ꯍꯧꯖꯤꯛꯇꯤ ꯑꯗꯨꯒꯤ ꯃꯐꯝꯗꯣ
ꯎꯝ
ꯆꯤꯡ ꯑꯣꯜꯂꯒ ꯂꯩꯔꯝꯃꯤ ꯑꯗꯨꯒꯤ ꯆꯤꯡꯒꯤ ꯃꯃꯤꯡꯗꯣ ꯆꯩꯔꯥꯎ ꯆꯤꯡ ꯀꯧꯏ
ꯑꯁꯦꯡꯕ꯭ꯔꯥ
ꯑꯁꯦꯡꯕꯅꯦ ꯅꯪ ꯆꯔꯣ ꯆꯤꯡ ꯆꯠꯄ ꯃꯇꯝꯗ ꯌꯦꯡꯉꯒ ꯆꯠꯂꯨꯀꯣꯕ
ꯎꯝ ꯆꯠꯈ꯭ꯔꯦ ꯑꯗꯨ ꯑꯣꯏꯔꯁꯨ ꯑꯩꯈꯣꯏꯗꯤ ꯑꯗꯨꯒꯤ ꯋꯥꯗꯤ ꯇꯥꯗꯦꯗ
ꯆꯠꯄ ꯌꯥꯗꯦꯕ ꯅꯨꯡꯗꯥꯡ ꯋꯥꯏꯔꯝꯗ ꯆꯠꯂꯗꯤ ꯎꯝ ꯅꯨꯡꯒꯨꯝꯕ ꯊꯨꯝꯃꯛꯀꯅꯤ ꯃꯩ ꯑꯗꯣ ꯂꯥꯛꯑꯗꯤ ꯀꯩꯁꯨ ꯀꯥꯏꯗꯦꯕ ꯃꯩ ꯂꯥꯛꯇ꯭ꯔꯗꯤꯀꯣ ꯈꯔ ꯈꯔ ꯇꯝꯅꯔꯛꯀꯅꯤ
ꯑ
ꯁꯨꯃꯥꯏꯅ ꯇꯧꯋꯦ ꯑꯗꯨꯒ ꯑꯁ ꯉꯁꯤꯗꯤ ꯇꯨꯝꯃꯒ ꯂꯩ ꯉꯔꯥꯡꯗꯣ ꯉꯔꯥꯡꯒꯤ ꯕꯣꯜꯗꯨꯗꯤ ꯐꯖꯗꯩꯍꯦ
ꯎ
ꯑꯩꯗꯤ ꯌꯥꯝ ꯅꯨꯡꯉꯥꯏꯇꯦ ꯑꯗꯨ ꯌꯦꯡꯉꯒ ꯊꯝꯃꯣꯏ ꯀꯥꯏꯔꯦ
ꯑꯁ ꯅꯪꯗꯤ ꯏꯖꯤꯞꯄꯨ ꯁꯞꯄꯣꯔꯠ ꯇꯧꯕ꯭ꯔꯥ ꯑꯗꯨꯗꯤ
ꯅꯠꯇꯦ ꯑꯩꯗꯤ ꯌꯦꯟ ꯂꯩꯕꯗꯨ
ꯑꯥꯎ
ꯑꯗꯨꯒ ꯌꯥꯝ ꯌꯥꯡꯕ ꯅꯨꯄꯥꯗꯣ
ꯈꯪꯗꯦꯗ ꯑꯩꯗꯤ ꯈꯪꯗꯦ ꯌꯦꯡꯗꯕꯒꯤ
ꯃꯁꯤꯡ ꯃꯁꯤꯡ ꯇꯔꯥ ꯃꯁꯤꯡ ꯇꯔꯥ ꯇꯧꯕꯗꯨ
ꯑꯩ ꯈꯪꯗꯦ ꯑꯩ ꯌꯦꯡꯗꯦ
ꯌꯥꯝ ꯌꯥꯡꯕ ꯅꯨꯄꯥꯗꯣ ꯐ꯭ꯔꯥꯟꯁꯇ ꯂꯩꯕꯗꯣ
ꯍꯣꯏ ꯍꯥꯏꯌꯣ ꯈꯪꯗ꯭ꯔꯁꯨ ꯍꯣꯏ꯫
ꯑꯣ
ꯊꯥꯏꯌꯣ ꯍꯥꯏꯕꯅꯦ ꯑꯩ ꯈꯪꯗꯕꯁꯨ
ꯄꯦꯗꯨ ꯑꯝꯕ ꯄꯦꯗꯨ
ꯑꯥ ꯑꯥ
ꯑꯗꯨ ꯅꯨꯄꯥꯗꯨꯅꯦ ꯑꯩꯅ ꯍꯥꯏꯕꯗꯨꯣ
ꯑꯣ ꯑꯗꯨꯗꯤ ꯈꯪꯉꯤꯅꯦ
ꯃꯗꯨꯅꯤ ꯅꯝꯕꯔ ꯑꯦ ꯃꯁꯤ ꯇꯔꯥ ꯊꯧꯕ ꯅꯨꯄꯥꯗꯣ ꯌꯥꯝ ꯌꯥꯡꯕ ꯅꯨꯄꯥꯗꯣ ꯍꯥꯏꯔꯣ ꯅꯪꯅ ꯈꯪꯗ꯭ꯔꯒ ꯎꯝ ꯎꯝ
ꯈꯣꯡꯗꯤꯅꯤ ꯀꯩꯅꯣ
ꯆꯩ ꯂꯩꯔꯦ
ꯑꯁ
ꯉꯔꯥꯡꯁꯨ ꯌꯥꯝꯅꯏꯕ ꯁꯥꯕ ꯅꯪ
ꯇꯦꯛꯁ ꯂꯩꯏꯕ ꯁꯥꯥꯕ
ꯍꯥꯝ
ꯈꯣꯡꯝꯄꯥꯛꯅ ꯂꯩꯔꯛꯀꯅꯤ
ꯎꯝ ꯑꯗꯨꯗꯨ ꯀꯔꯤ ꯇꯧꯈ꯭ꯔꯦ ꯍꯥꯏꯕ ꯑꯦꯝ ꯄꯤꯗꯨ
ꯑꯗꯨ ꯑꯩꯅ ꯑꯗꯨꯒꯤ ꯃꯥꯗꯣ ꯅꯩꯅꯦꯕ ꯍꯟꯗꯛ ꯍꯟꯗꯛꯀꯤ ꯋꯥꯔꯜ ꯀꯞꯁꯤꯗꯤ ꯃꯥꯅ ꯅꯩꯒꯅꯤ ꯍꯥꯏꯕꯅꯤꯗ ꯑꯗꯨꯝ ꯅꯩꯕꯅꯤ ꯃꯥꯗꯤ
ꯑ
ꯇ꯭ꯋꯦꯟꯇꯤ ꯇ꯭ꯋꯦꯟꯇꯤ ꯇꯁꯨ ꯃꯥꯕꯅꯤ ꯍꯥ
ꯅꯪꯅ ꯍꯩꯕꯒꯤ ꯃꯥꯟꯅꯩꯕ꯭ꯔꯣ
ꯎꯝ ꯑꯩꯈꯣꯏꯅꯤ ꯄꯥꯎ ꯑꯗꯨꯝ ꯐꯥꯎꯅꯩꯑ
ꯑꯣ ꯍꯦ ꯍꯦ ꯊꯥꯖꯩꯌꯦ ꯑꯗꯨꯗꯤ
ꯎꯝ
ꯅꯪꯅ ꯉꯁꯥꯏ ꯍꯩꯕꯗꯣ ꯈꯔꯅꯤ ꯅꯪ ꯉꯁꯥꯏ ꯍꯥꯏꯕꯗꯤ ꯈꯔ ꯊꯥꯖꯗꯦ ꯑꯗꯨ ꯑꯣꯏꯔꯁꯨ ꯑꯁꯤꯅ ꯍꯦꯟꯅ ꯊꯥꯖꯩꯌꯦ ꯐꯖꯕ ꯍꯦꯂꯛꯑꯦ
ꯅꯪꯒꯤ ꯈꯨꯟꯖꯦꯜꯁ ꯇꯥꯒꯨꯝ ꯂꯥꯛ ꯀꯨꯝ ꯇꯧꯈ꯭ꯔꯦ
ꯑ ꯁꯥꯡꯉꯦ
ꯅꯣꯏꯗ ꯍꯩꯅꯎ ꯄꯥꯝꯕꯤ ꯂꯩꯕ꯭ꯔꯣ
ꯍꯩꯅꯨ ꯄꯥꯟꯕꯤ
ꯂꯩꯕ꯭ꯔꯣ
ꯋꯥꯠ ꯏꯁ ꯄꯥꯝꯕꯤ ꯄꯥꯝꯕꯤꯗꯤ ꯀꯔꯤꯔꯣ
ꯄꯥꯝꯕꯤꯗꯤ
ꯇꯦꯔꯤ ꯔꫭ
ꯍꯣꯏ ꯍꯣꯏ ꯑꯁ ꯑꯁꯨ ꯐꯥꯎ ꯑꯁꯤꯐꯥꯎ ꯈꯪꯗ꯭ꯔꯦ ꯅꯪꯁꯨ ꯂꯣꯏꯔꯦꯗꯅ
ꯍꯩꯅꯧꯗꯤ ꯈꯪꯉꯦ ꯑꯗꯨ ꯑꯣꯏꯔꯁꯨ ꯄꯥꯝꯕꯤꯗꯤ
ꯄꯥꯝꯕꯤ ꯍꯥꯏꯕꯗꯤ ꯑꯗꯨꯅꯤ ꯄꯥꯝꯕꯤ ꯍꯥꯏꯕꯗꯤ ꯑꯗꯨ
ꯑꯣ ꯑꯣ ꯑꯣ ꯂꯩꯇꯦ ꯍꯣꯏ ꯂꯣꯏ ꯏꯗꯤ ꯑꯗꯨꯒꯤꯅꯤ ꯅꯈꯣꯏ ꯑꯩꯉꯣꯟꯗ ꯅꯈꯣꯏ ꯍꯥ
ꯍꯗ ꯉꯥꯏꯔꯦ ꯑꯗꯨꯕꯨ ꯅꯪꯗꯤ ꯂꯣꯏꯈ꯭ꯔꯦꯅ
ꯍꯝ ꯑꯗꯨꯒꯤꯅꯦ ꯑꯩꯅ ꯇꯝꯒꯦ ꯇꯧꯕꯅꯤ ꯑꯁꯤꯗ
ꯇꯝꯃꯣ ꯇꯝꯃꯣ ꯅꯪ ꯈꯪꯗ꯭ꯔꯁꯨ ꯑꯩꯉꯣꯟ ꯑꯩꯉꯣꯟꯗ ꯍꯦꯛꯇ ꯗꯤ ꯑꯦꯝ ꯇꯧꯑꯣꯀꯣ ꯑꯩ ꯇꯝꯕꯤꯒꯦ
ꯑꯥꯎ ꯑꯣ ꯊꯥꯒꯠꯆꯔꯤ
ꯊꯒꯠꯆꯔꯤ
ꯊꯥꯒꯠꯆꯔꯤ
ꯄꯨꯡ ꯀꯌꯥꯗ ꯇꯨꯝꯒꯦꯔꯣ
ꯉꯁꯤꯗꯤ ꯉꯟꯅ ꯇꯨꯡꯒꯅꯤ ꯍꯌꯦꯡ ꯑꯦꯛꯖꯥꯝ ꯂꯩꯌꯦ
ꯑꯗꯨꯗꯤ ꯅꯩꯔꯝꯃꯣ
ꯑꯥꯎ
ꯑꯩꯅ ꯊꯧꯖꯥꯜ ꯄꯤꯔꯕꯅꯤ
ꯊꯥꯒꯠꯆꯔꯤ ꯑꯃꯨꯛꯀ
ꯑꯩꯁꯨ ꯑꯩꯁꯨ ꯂꯥꯏꯒꯨꯝꯕꯅꯤ
ꯍꯝ
ꯂꯥꯏ ꯑꯩꯁꯨ ꯂꯥꯏꯒꯨꯝꯕꯅꯦꯕ ꯂꯥꯏ ꯄꯤꯛꯄ
ꯑꯣ
ꯑꯗꯨꯅꯦ ꯑꯩꯕꯨ ꯂꯩꯅ ꯕꯣꯔ ꯄꯤꯈ꯭ꯔꯦ ꯍꯥꯏ
ꯎꯝ ꯄꯦꯟꯖ꯭ꯔꯦ
ꯑꯁ ꯅꯩꯒꯅꯤꯗ ꯑꯗꯨꯗꯤ
ꯂꯩꯅꯤ ꯁꯣꯏꯗꯅ ꯅꯩꯒꯅꯤ ꯍꯟꯗ꯭ꯔꯦꯠꯇ ꯇꯨ ꯍꯟꯗ꯭ꯔꯦꯠ ꯐꯪꯒꯅꯤ
ꯆꯥꯝꯃꯗ ꯆꯅꯤ ꯐꯪꯒꯅꯤ
ꯍꯣꯏ ꯑꯁ ꯑꯗꯨ ꯑꯗꯨ ꯑꯣꯏꯔꯗꯤ ꯔꯤꯖꯜ ꯌꯦꯡꯅꯤꯡꯈ꯭ꯔꯦ ꯑꯩꯗꯤ ꯊꯥꯗꯕꯤꯗ
ꯄꯥꯗꯤ ꯄꯥꯕ꯭ꯔꯣ
ꯈꯪꯗꯦꯗ ꯄꯥꯕꯒꯨꯝ ꯄꯥꯗꯕꯒꯨꯝ